ꯇꯥꯕ꯭ꯔꯣ?
ꯇꯥꯕ꯭ꯔꯣ? ꯎꯝ ꯇꯥꯏꯌꯦ꯫
ꯉꯥꯢꯌꯣꯀꯣ ꯑꯩ ꯑꯦ ꯁꯤꯗ ꯊꯤꯒꯦ꯫ ꯐꯣꯇꯣꯁꯨ ꯌꯥꯝꯕꯅꯤꯅ ꯒꯦꯟꯃꯦꯟ ꯇꯥꯗ꯭ꯔꯦ꯫ ꯇꯥꯕ꯭ꯔꯥ?
ꯇꯥꯏꯌꯦ ꯇꯥꯏꯌꯦ ꯇꯥꯏꯌꯦ꯫
ꯑꯥ
ꯅꯣꯢ ꯃꯥ ꯈꯣꯏꯗꯤ ꯇꯨꯝꯈ꯭ꯔꯕꯣ?
ꯍꯥꯥ
ꯅꯣꯏ ꯃꯥꯈꯣꯏ ꯇꯨꯝꯈ꯭ꯔꯕꯣ?
ꯃꯩ ꯇꯤꯚꯤ ꯌꯦꯡꯉ ꯂꯩꯌꯦ꯫ ꯑꯦ ꯇꯨꯝꯃꯦ ꯇꯨꯝꯃꯦ ꯇꯨꯝꯃꯦ ꯇꯨꯝꯕ ꯆꯪꯈ꯭ꯔꯕꯅꯦ꯫
ꯅꯪ ꯁꯤꯗꯤꯀꯣ꯫
ꯎꯝ ꯌꯥꯝ ꯆꯤꯛ ꯑꯦ ꯌꯥꯝ ꯆꯤꯛꯑꯦ ꯑꯉꯥꯡ ꯂꯩꯇꯕꯅꯤꯅ ꯑꯉꯥꯡꯈꯣꯏ ꯂꯣꯏ ꯁ꯭ꯀꯨꯜ ꯆꯠꯈ꯭ꯔꯕꯅꯤꯅ꯫
ꯃꯩ ꯃꯨꯠꯈ꯭ꯔꯦ ꯍꯧꯖꯤꯛ ꯅꯈꯣꯏꯗ꯫
ꯍꯥ
ꯃꯩ ꯃꯨꯠꯈ꯭ꯔꯦ꯫
ꯃꯩ ꯅꯨꯉꯥꯏꯇꯝꯅꯦ ꯅꯣꯏꯔꯣꯝꯁꯦ꯫
ꯎꯝ ꯅꯨꯉꯥꯏꯇꯦ꯫
ꯎꯝ ꯃꯩ ꯏꯁ ꯌꯥꯝ ꯅꯨꯡꯉꯥꯏꯇꯦ ꯍꯩꯍꯦ ꯃꯩ ꯏꯁꯁꯤ ꯌꯥꯝ ꯅꯨꯡꯉꯥꯏꯇꯦ꯫
ꯈꯪꯗꯦꯗ꯫ ꯃꯩꯖꯤ ꯌꯥꯝ ꯅꯨꯡꯉꯥꯏꯇꯦ꯫ ꯑꯁ ꯑꯩꯈꯣꯏ ꯍꯨꯏ ꯑꯃꯗꯣ ꯑꯥ
ꯑꯩꯁꯨ ꯍꯨꯏ ꯍꯨꯏ ꯃꯆꯥꯖꯨ ꯄꯥꯝꯃꯦ ꯍꯧꯗꯣꯡ ꯃꯆꯥꯖꯨ ꯄꯥꯝꯃꯦ꯫
ꯅꯠꯇꯦ ꯅꯪ ꯅꯍꯥꯟ ꯅꯍꯥꯟ꯫ ꯅꯍꯥꯟ ꯌꯣꯟꯕꯤꯒ꯭ꯔꯦ ꯍꯨꯏ ꯑꯃ꯫ ꯑꯥ ꯊꯥꯈꯦ ꯀꯤꯠ ꯑꯣꯏꯕꯅꯦ꯫
ꯍꯨꯏ ꯃꯆꯥꯔ ꯀꯩꯅꯣ ꯍꯥꯏꯔꯒ꯫ ꯍꯨꯏ ꯌꯣꯟꯈꯤꯕꯗꯣ ꯃꯆꯥꯔ ꯑꯆꯧꯕꯔꯥ ꯍꯪꯕꯅꯦ꯫
ꯎꯝ ꯑꯥ ꯁꯕꯦꯟ ꯁꯕꯦꯟ ꯃꯟꯁꯀꯤ꯫ ꯋꯥꯟ ꯌꯔꯁ꯫
ꯌꯥꯝ ꯆꯥꯎꯔꯦꯅ ꯁꯤꯗꯤ꯫
ꯍꯣꯏ ꯁꯤꯗꯤ ꯂꯩꯁꯥꯕꯤ ꯐꯥꯒ꯭ꯔꯦ꯫
ꯍꯧꯖꯤꯛꯀꯥꯟ ꯑꯉꯥꯡꯁꯤꯡꯗꯤ ꯆꯍꯤ ꯇꯔꯦꯠ ꯅꯤꯄꯥꯜ ꯆꯪꯉꯗꯤ ꯂꯩꯁꯥꯕꯤ ꯂꯣꯏ ꯐꯥꯈ꯭ꯔꯕꯅꯤ꯫
ꯑꯁꯦꯡꯕꯅꯦ ꯃꯇꯝꯅꯔ ꯈꯪꯗꯦ꯫
ꯈꯪꯗꯦ ꯂꯩꯁꯥꯕꯤ ꯐꯥꯕ ꯊꯨꯕꯅꯦ ꯃꯣꯏꯁꯦ꯫
ꯑꯩꯈꯣꯏ ꯃꯇꯝꯗꯗꯤ ꯑꯗꯨꯃꯥꯏ ꯇꯧꯕ ꯈꯪꯗꯦ ꯃꯣꯏ ꯃꯠ ꯇꯝꯗꯤ ꯌꯥꯝ ꯊꯨꯋꯦ ꯈꯪꯗꯦ
ꯈꯪꯗꯦꯗ ꯅꯨꯄꯤ ꯅꯨꯄꯤꯖꯤꯡꯖꯦ ꯆꯥꯎꯋꯦ ꯌꯥꯝ ꯊꯨꯋꯦ ꯁꯦꯡꯕ ꯍꯧꯖꯤꯛꯀꯥꯟ ꯅꯨꯄꯤꯁꯤꯡꯖꯦ ꯑꯁꯤ ꯅ ꯉꯁꯥꯏ ꯑꯩꯅ ꯄꯤꯕ ꯑꯣ ꯃꯆꯥꯗꯨꯁꯨ ꯍꯧꯖꯤꯛ ꯍꯧꯖꯤꯛꯀꯤ ꯅꯠꯇꯦꯕ ꯐꯣꯇꯣꯗꯣ ꯍꯨꯖꯤꯛꯇꯤ ꯆꯥꯎꯔꯝꯅꯦ ꯍꯧꯖꯤꯛ ꯆꯥꯎꯕꯒꯤꯗꯤ ꯌꯥ ꯑꯩꯉꯣꯟꯗ ꯂꯩꯇꯦ
ꯎꯝ ꯌꯥꯔꯦ ꯌꯥꯔꯦ ꯌꯥꯔꯦ ꯌꯥꯔꯦ
ꯑꯁꯤꯗꯤ ꯃꯥ ꯑꯥ ꯀ꯭ꯂꯥꯁ ꯇꯨ ꯀ꯭ꯂꯥꯁ ꯇꯨ ꯀꯥꯔꯦ ꯀꯦ ꯀ꯭ꯂꯥꯁ ꯋꯥꯟꯒꯨꯝꯕ ꯀꯥꯔꯤꯉꯩꯗ ꯑꯣꯏꯔꯝ
ꯂꯩꯁꯥꯕꯤ ꯐꯥꯔꯤꯅꯦ ꯑꯩꯈꯣꯏꯅ ꯎꯝ ꯑꯩꯈꯣꯏꯅ ꯅꯨꯄꯤ ꯊꯤꯅꯤꯡꯗꯅ ꯂꯩꯔꯤ ꯑꯁꯤꯗ
ꯎꯝ ꯊꯤꯒꯥꯅꯨ
ꯑꯈꯣꯏꯅ ꯑꯖꯤꯗꯥ ꯄꯥꯈꯪ ꯑꯔꯤꯕ ꯁꯥꯔ ꯂꯩꯔꯦ ꯁꯤꯗꯥ
ꯄꯥꯈꯪ ꯑꯔꯤꯕꯅꯗꯤ ꯑꯉꯥꯡ ꯁꯥꯔꯤꯕ
ꯑꯥ ꯑꯉꯥꯡ ꯁꯥꯔꯤꯕ ꯑꯩꯈꯣꯏꯅ ꯇꯧꯔꯦ
ꯆꯍꯤꯅ ꯎꯝ ꯎꯝ ꯆꯍꯤ ꯆꯍꯤꯅ ꯆꯍꯤ ꯈꯨꯗꯤꯡ ꯌꯦꯠ ꯌꯦꯠ ꯖꯤꯡ ꯖꯤꯡ ꯑꯥ ꯖꯛ ꯖꯛ ꯀꯥꯔꯤꯕ
ꯂꯩꯁꯥꯕꯤ ꯈꯣꯏꯅ ꯑꯦ ꯑꯉꯥꯡ ꯃꯆꯥ ꯈꯣꯏꯅ ꯖꯤꯡ ꯖꯤꯡ ꯂꯥꯎꯔꯒ ꯑꯗꯨꯝ ꯏꯜꯂꯛꯄ ꯈꯪꯗ꯭ꯔꯦꯗ
ꯈꯪꯗ꯭ꯔꯦ ꯈꯪꯗ꯭ꯔꯦ
ꯎꯝ ꯑꯁ ꯊꯥꯔꯇꯤ ꯊꯥꯔꯇꯤ ꯌꯧꯒꯥꯗꯧꯔꯤꯖꯤꯗꯤ ꯎꯝ ꯏꯃꯥꯏ ꯏꯃꯥꯏ ꯖꯤꯡ ꯖꯤꯡ ꯂꯥꯎꯑꯦ ꯍꯥꯏꯖꯤꯅꯤ
ꯀꯩꯁꯨ ꯇꯧꯔꯣꯏ ꯀꯩꯝ ꯈꯜꯂꯨꯅꯨ ꯀꯩꯁꯨ ꯇꯧꯔꯣꯏ
ꯅꯥꯠ ꯁꯤꯛꯁ ꯅꯠꯇ꯭ꯔꯣ
ꯎꯝ
ꯑꯥ
ꯍꯣꯏ
ꯁꯦꯡ ꯁꯦꯡꯅ ꯍꯥꯏꯌꯣꯗ
ꯍꯣꯏ ꯍꯥꯏꯔꯒ ꯑꯥ
ꯑꯗꯨꯗꯤ ꯑꯩꯈꯣꯏꯅ ꯊꯤꯅ ꯍꯥꯜꯂꯤꯅꯦꯒꯣ
ꯈꯪꯗꯦ ꯑꯩ ꯈꯪꯗꯕꯅꯤꯅ
ꯑꯩ ꯈꯪꯗꯕꯅꯤꯅ ꯍꯥꯏ
ꯑꯩꯈꯣꯏ ꯗꯤ ꯎꯝ ꯑꯩꯈꯣꯏꯗꯤ ꯁꯦꯟꯆꯨꯔꯤ ꯌꯥꯎꯒꯗꯧꯔꯦ ꯈꯣꯏꯗꯤ ꯑꯩꯈꯣꯏꯗꯤ ꯀꯣꯔꯦꯜ ꯖꯨꯕ꯭ꯂꯤ ꯀꯣꯔꯔꯦꯜ ꯖꯨꯕ꯭ꯂꯤ ꯇꯧꯗꯧꯔꯦ
ꯑꯣ ꯍꯣꯏ ꯍꯣꯏ ꯇꯧ ꯊꯣꯛꯑꯣ ꯇꯧꯊꯣꯛꯑꯣ ꯇꯧꯊꯣꯛꯑꯣ
ꯇꯧꯊꯣꯛꯑꯣ ꯍꯥꯏꯌꯦ ꯇꯧꯅꯨꯗ ꯑꯗꯨꯃꯥꯏꯅ ꯉꯥꯡꯒꯅꯨꯗ
ꯅꯪꯅ ꯇꯧꯕ ꯌꯥꯔꯦ ꯍꯥꯏꯕꯤꯒꯤꯅꯤ ꯀꯩꯅꯣ
ꯎꯝ ꯁꯦꯂꯦꯕ꯭ꯔꯦꯁꯟ ꯀꯩꯗꯧꯅꯩꯔꯣ ꯅꯪꯒꯤ
ꯀꯔꯤꯅꯣ
ꯇ꯭ꯋꯦꯟꯇꯤ ꯀꯌꯥꯗꯔꯣ
ꯇꯥꯡ ꯀꯨꯟ ꯃꯉꯥ
ꯌꯧꯒꯗꯧꯔꯦꯍꯦ ꯌꯧꯒꯗꯧꯔꯦꯍꯦ
ꯂꯣꯏꯔꯦꯍꯦ
ꯀꯔꯤꯔꯣ
ꯖꯨꯟꯗꯅꯦ ꯀꯩꯅꯣ
ꯑꯦ ꯑꯁ ꯑꯗꯨ ꯑꯗꯨ ꯑꯗꯨ ꯃꯇꯝꯗ ꯈꯪꯅꯔꯝꯃꯗꯤ ꯌꯥꯝ ꯐꯥꯗꯧꯕ
ꯍꯣꯏ ꯅꯦꯛꯁ ꯏꯌꯥꯔꯗ ꯅꯦꯛꯁ ꯏꯌꯥꯔꯗ ꯅꯦꯛꯁ ꯏꯌꯔ ꯌꯥꯎꯗꯕꯖꯨ ꯅꯦꯛꯁ ꯏꯌꯔ ꯌꯥꯎꯗꯕꯖꯨ ꯀꯅꯥꯅ ꯈꯪ ꯅꯦꯛꯁ ꯏꯌꯔ ꯌꯧꯗꯕꯖꯨ ꯀꯅꯥꯅ ꯈꯪ ꯅꯨꯄꯤꯗꯤꯀꯣ ꯅꯨꯄꯤꯗꯤ ꯇ꯭ꯋꯦꯟꯇꯤ ꯁꯤꯛꯁ ꯇ꯭ꯋꯦꯟꯇꯤ ꯁꯚꯦꯟ ꯇ꯭ꯋꯦꯟꯇꯤ ꯑꯩꯠ ꯆꯞ ꯆꯥꯏ ꯌꯨꯝ ꯄꯥꯟꯕ
ꯑꯁꯦꯡꯕ ꯑꯁꯦꯡꯕꯅꯦ ꯍꯜꯂꯣ
ꯑꯥꯏꯔꯗꯤ ꯌꯥꯅꯤꯛꯑꯦ ꯀꯤꯌꯦ
ꯑꯥ
ꯑꯗꯨꯒꯨꯝꯕ ꯃꯇꯥꯡ ꯌꯧꯔꯛꯀ ꯋꯥꯔꯤ ꯁꯥꯔꯛꯑꯗꯤ ꯀꯤꯌꯦꯕ
ꯏꯁ ꯏꯁ ꯀ꯭ꯔꯤ ꯀꯤꯅꯤꯡꯉꯥꯏ ꯂꯩꯕ꯭ꯔꯣ ꯀꯤꯅꯤꯡꯉꯥꯏ ꯀꯔꯤꯁꯨ ꯂꯩꯇꯦ
ꯀꯤꯌꯦ
ꯁꯤꯌꯥ ꯂꯣꯢꯔꯦꯍꯦ ꯀꯤꯅꯨ ꯀꯤꯅꯨ ꯀꯤꯅꯨ ꯑꯩꯌ ꯉꯔꯥꯡ
ꯅꯨꯄꯥꯒꯤ ꯌꯥꯝ ꯐꯠꯇꯕꯗ ꯑꯣꯢꯔꯝ ꯎꯝ
ꯉꯔꯥꯡꯗꯣ ꯑꯦꯌꯥ ꯀꯌꯥꯃꯨꯛ ꯁꯨꯔꯦꯀꯣ ꯁꯥꯎꯅꯔꯒ ꯂꯥꯁꯇ ꯅꯣꯡꯉꯥ ꯅꯣꯡ ꯑꯌꯨꯛ ꯑꯥ ꯑꯌꯨꯛ ꯉꯟꯇꯥ ꯀꯣꯜ ꯂꯩꯔꯝꯕ ꯋꯥꯅꯤ ꯏꯕꯅꯤꯗꯣ ꯍꯨꯝ
ꯅꯪꯅ ꯁꯥꯎ ꯍꯜꯂꯒ
ꯏꯁ ꯑꯩꯅ ꯀ꯭ꯔꯤ ꯁꯥꯎꯍꯟꯕ ꯀꯥꯅꯔꯅꯦ
ꯅꯪꯅ ꯁꯥꯎꯍꯟꯕꯅꯤ
ꯏꯁ ꯑꯩ ꯀꯔꯤ ꯃꯔꯝ ꯂꯩ ꯁꯥꯎꯕ
ꯅꯦ ꯍꯥꯢꯗ꯭ꯔꯁꯨ ꯌꯥꯔꯦ ꯅꯪꯅꯅꯤ
ꯑꯩꯅ ꯁꯥꯎꯍꯟꯗꯕꯅꯤꯀꯣ
ꯑꯩꯅ ꯂꯥꯜꯂꯒ ꯅꯪꯅ ꯂꯥꯜꯂꯦ ꯍꯥꯢꯅ ꯑꯩꯉꯣꯟꯗ ꯍꯥꯢꯔꯛꯒꯗ꯭ꯔꯣ ꯅꯪꯅ ꯗꯨꯒꯤ ꯅꯪ ꯑꯩꯉꯣꯟꯗ ꯂꯥꯜꯂꯦ ꯍꯥꯢꯔꯛꯄꯅꯤ
ꯍ ꯑꯩ ꯑꯗꯨ ꯍꯥꯢꯗꯦꯀꯣ
ꯎꯝ ꯍꯥꯢꯕꯅꯦ
ꯑꯩ ꯉꯔꯥꯡ ꯀ꯭ꯔꯤ ꯀ꯭ꯔꯤ ꯉꯥꯡꯈ꯭ꯔꯕ꯭ꯔꯣ ꯅꯪꯉꯣꯟꯗ
ꯃꯤꯅ ꯇꯧꯔꯛꯑꯒ ꯅꯪꯅ ꯐꯖꯅ ꯈꯨ ꯅꯕꯤꯗ ꯊꯝꯃꯒ ꯅꯪ ꯐꯣꯟ ꯇꯧꯕ ꯆꯠꯈꯤꯕ ꯅꯠꯇ꯭ꯔꯣ
ꯍꯦ ꯑꯗꯨꯃꯥꯢꯅ ꯇꯧꯕ꯭ꯔꯅꯦ ꯑꯥ ꯉꯔꯥꯡꯕꯨ ꯑꯗꯨꯃꯥꯢꯅ ꯇꯧꯕ꯭ꯔꯅꯦ
ꯎꯝ
ꯑꯣꯢꯔꯝ ꯃꯣꯢꯗ ꯑꯩꯔꯝꯃꯣꯢꯗ
ꯑꯣꯢꯕꯅꯦ ꯑꯣꯢꯕꯅꯦ
ꯁꯤ ꯏꯁ ꯌꯥꯝ ꯃꯥꯜꯂꯦꯍꯦ ꯅꯪ ꯉꯔꯥꯡ ꯑꯩꯉꯣꯟꯗ ꯑꯗꯨꯃꯥꯢꯅ ꯉꯥꯡꯗꯦꯗ
ꯑꯩ
ꯑꯩ ꯉ ꯑꯩ ꯉꯔꯥꯡ ꯀꯔꯤ ꯀꯔꯤ ꯇꯧꯈ꯭ꯔꯕ꯭ꯔꯣ
ꯅꯪ ꯈꯪꯗ꯭ꯔꯗꯤ ꯑꯩ ꯈꯪꯒꯗ꯭ꯔꯣ ꯑꯗꯣ
ꯏꯁ ꯑ ꯅꯪ ꯈꯪꯐꯝ ꯊꯣꯛꯏꯅ ꯑꯩ ꯉꯔꯥꯡ ꯀꯔꯤ ꯀꯔꯤ ꯇꯧꯈ꯭ꯔꯕ꯭ꯔꯣ ꯇꯦ ꯀꯥꯎꯈꯤꯕ ꯋꯥꯅꯦ ꯑꯩꯗꯣ
ꯑꯣ ꯅꯪ ꯉꯔꯥꯡ ꯆꯥꯔꯁ ꯆꯠꯂꯦ ꯑꯗꯨꯗꯤ ꯈꯪꯉꯦ
ꯍꯣꯢ ꯆꯔꯁ ꯆꯠꯂꯦ ꯍꯜꯂꯛꯑꯦ
ꯑꯗꯨꯒ ꯂꯣ ꯂꯣꯟꯅ ꯀꯣꯜ ꯇꯧꯔꯛꯑꯦ
ꯀꯅꯥ ꯃꯤꯉꯣꯟꯗ
ꯅꯪ ꯂꯣꯠ ꯂꯣꯟꯅ ꯐꯣꯟ ꯇꯧꯔꯛꯑꯦꯕ ꯆ꯭ꯔꯁ ꯃꯅꯨꯡꯗ
ꯅꯪꯉꯣꯟꯗ
ꯎꯝ
ꯑꯗꯨꯒ
ꯑꯗꯨꯒ ꯃꯤꯉꯣꯟꯗꯁꯨ ꯁꯥꯟꯅꯔꯝꯅꯤ
ꯑꯩ ꯉꯔꯥꯡ ꯃꯤꯉꯣꯟꯗ ꯑꯝꯐꯥꯎ ꯁꯥꯟꯅꯗꯦ ꯍꯦ ꯅꯪ ꯍꯣꯢ ꯃꯤ ꯑꯃꯗꯤ ꯁꯥꯟꯅꯩꯌꯦ ꯑꯗꯣ ꯑꯗꯨꯗꯤ ꯀꯩꯅꯣꯅꯤꯗ ꯃꯔꯨꯞꯅꯤꯗ ꯑꯗꯨ ꯈꯛꯇꯅꯦ ꯉꯔꯥꯡꯗꯣ
ꯎꯝ
ꯑꯇꯩꯗꯤ ꯑꯩ ꯇꯧꯗꯦꯀꯣ
ꯎꯝ
ꯍꯨꯛ
ꯅꯪ ꯉꯁꯤ ꯅꯪꯅ ꯎꯝ ꯎꯝ ꯑꯩꯉꯣꯟꯗ ꯃꯦꯁꯦꯁ ꯊꯥꯔꯛꯄꯗꯣ ꯄꯨꯡ ꯀꯌꯥꯗꯔ
ꯎꯝ ꯑꯃ ꯃꯈꯥꯢꯗꯔ ꯑꯅꯤ ꯃꯈꯥꯢꯗꯔ ꯑꯃ ꯇꯦꯛꯁ ꯇꯥꯔꯛꯄꯗꯣ ꯑꯩꯉꯣꯟꯗ ꯑꯩꯉꯣꯟꯗ ꯇꯦꯛꯁ ꯊꯥꯔꯛꯄꯗꯣ ꯄꯨꯡ ꯀꯌꯥꯗꯔ ꯀꯥꯎꯈ꯭ꯔꯦ
ꯀꯩꯗꯧꯔꯦ ꯑꯗꯣ
ꯅꯠꯇꯦꯗ ꯎꯝ ꯑꯩꯅ ꯐꯣꯟ ꯑꯃꯔꯛ ꯍꯥꯡꯕ ꯀꯥꯟꯗ ꯎꯕ ꯑꯩꯅ ꯑꯩ ꯑꯩ ꯊꯕꯛ ꯃꯐꯝꯗ ꯂꯩꯔꯤꯑꯦꯅ ꯍꯥꯢꯕꯗꯣ ꯑꯩ ꯊꯕꯛ ꯇꯧꯔꯤꯌꯦ ꯍꯥꯢꯕ꯭ꯔꯥ ꯀꯥꯎꯔꯦꯗ ꯎꯝ ꯀꯥꯎꯔꯦꯗ ꯑꯩꯅ ꯅꯣꯢꯖꯨ ꯀꯥꯎꯔꯦꯗ ꯀꯔꯤꯔꯣ ꯅꯪ ꯅꯥꯛꯇ ꯀꯤꯛ ꯃꯨꯛ ꯀꯤ ꯀꯣꯛ ꯈꯣꯡꯕꯗꯣ
ꯎꯝ ꯄꯨꯡ ꯄꯨꯡ ꯇꯔꯥꯃꯥꯊꯣꯢ ꯑꯗꯨꯋꯥꯢꯗꯅꯦ ꯄꯨꯡ ꯇꯔꯥꯃꯥꯊꯣꯢꯗꯅꯦ
ꯑꯦ ꯑꯣꯢꯔꯝꯃꯣꯢꯗ
ꯄꯨꯡ ꯇꯔꯥꯃꯥꯊꯣꯢꯗꯅꯦ ꯄꯨꯡ ꯇꯔꯥꯃꯛ ꯈꯥꯢ ꯄꯨꯡ ꯇꯔꯥꯃꯥꯊꯣꯢ ꯇꯥꯔꯝꯗꯥꯢꯗ ꯃꯥ ꯊꯥꯕꯤꯕꯅꯦ ꯑꯗꯨ ꯅꯪ ꯄꯨꯡ ꯇꯔꯥꯃꯥꯢ ꯄꯨꯡ ꯇꯔꯥꯃꯥꯊꯣꯢ ꯃꯈꯥꯢꯗ ꯑꯃ ꯈꯨꯝꯕꯤꯌꯦ
ꯑꯣ ꯏꯁ ꯉꯔꯥꯡꯗꯤ ꯍꯪꯉꯣꯢ ꯃꯈꯣꯟꯗꯤ ꯇꯨꯝꯕ ꯉꯝꯗꯦ ꯍꯥꯏꯖꯤꯅꯤ
ꯅꯣꯛꯀꯅꯨ ꯅꯪ ꯅꯪ ꯑꯩꯕꯨ ꯊꯑꯣꯢꯅ ꯇꯧꯕꯅꯦ ꯅꯪꯁꯦ ꯇꯥꯖꯅꯨ ꯍꯥꯢꯅ
ꯑꯩꯗꯤ ꯇꯨꯝꯕ ꯉꯝꯗ꯭ꯔꯦ ꯉꯔꯥꯡ ꯍꯪꯉꯣꯢ ꯃꯈꯣꯟꯅ ꯀ꯭ꯋꯥꯠ ꯀꯦ ꯀꯥꯛ ꯀꯣꯛ ꯀꯤ ꯀꯥ ꯎꯝ ꯀꯣꯛ ꯀꯤ ꯀꯥ ꯀꯣꯛ ꯀꯤ ꯀꯥ ꯀꯥꯛ ꯀꯤ ꯀꯥ ꯑꯗꯨꯝ ꯈꯣꯡꯉ ꯂꯩꯌꯦ ꯑꯩꯗꯤ ꯑꯗꯨꯝ ꯑꯩꯗꯤ